ꯇꯥꯕ꯭ꯔꯣ
ꯇꯥꯢꯌꯦ
ꯏꯌꯔ ꯄꯤ ꯁꯥꯇ꯭ꯔꯗꯤ ꯌꯥꯔ ꯄꯩꯁꯥꯞꯅꯤꯗꯅꯤ ꯈꯥꯕ
ꯇꯥꯏꯌꯦ
ꯆꯥꯛ ꯆꯥꯔꯕꯣ ꯅꯪꯕꯣ
ꯆꯥꯛ ꯆꯥꯔꯦ
ꯀꯩ ꯌꯦꯟꯁꯥꯡ ꯆꯥꯕ
ꯍ ꯏꯔꯣꯟꯕ ꯆꯥꯏꯌꯦ ꯊꯟꯖꯤꯡ ꯏꯔꯣꯟꯕ
ꯑꯍꯥꯎꯕ ꯆꯥꯏꯅ ꯅꯪꯗꯤ
ꯢꯅꯥꯛ ꯈꯨꯟꯕꯤꯪꯑꯩꯈꯣꯢꯒꯤꯅꯤꯗ
ꯀꯅꯥꯅ ꯊꯣꯡꯉꯤꯅꯣ
ꯑꯩꯈꯣꯏ ꯅꯝꯕꯅ ꯅꯪ ꯆꯥꯔꯕꯣ
ꯑꯩ ꯆꯥꯛ ꯆꯥꯕꯗ ꯉꯥꯏꯔꯤ ꯑꯁ ꯑꯩ ꯋꯥꯕꯅ ꯁꯤꯔꯦ ꯈꯪꯉꯕ ꯌꯥꯗ꯭ꯔꯦ ꯑꯌꯨꯛ ꯍꯧꯒꯠ ꯆꯠꯄꯗꯒꯤꯅꯦ ꯍꯧꯖꯤꯛ ꯛꯇꯪ ꯄꯣꯠꯊꯥꯕꯗ ꯉꯥꯏꯔꯤ
ꯂꯣꯏꯁꯟꯖꯠꯇ꯭ꯔꯣ
ꯍꯧꯒꯠꯂꯦ ꯇꯨꯏꯁꯟ ꯆꯠꯂꯦ ꯍꯜꯂꯛꯑꯒ ꯏꯔꯨꯕ ꯑꯗꯒꯤ ꯏꯃꯨꯡ ꯋꯥꯏꯔꯝ ꯂꯣꯏꯁꯤꯟꯕ ꯕꯥꯠꯔꯨꯝ ꯁꯦꯡꯕ
ꯊꯕꯛꯅ ꯄꯨꯟꯁꯤꯅꯤ
ꯎꯝ ꯎꯝ ꯋꯥꯏ ꯇꯩꯕ ꯀꯥꯁꯦ ꯋꯥꯏ ꯑꯃꯨꯛ ꯇꯩꯔꯦ ꯑꯗꯩ ꯕꯦꯠꯁꯤꯠ ꯅꯨꯡ ꯁꯤꯟꯗꯣꯛꯑꯦ ꯑꯗꯩ ꯐꯤꯔꯣꯜ ꯃꯌꯥꯝꯗꯨ ꯁꯨꯔꯦ ꯏꯔꯨꯗꯨꯁꯨ ꯅꯨꯔꯥ ꯅꯥꯠꯂꯦ ꯀꯨꯏꯅ ꯂꯨꯖꯕ ꯇꯥꯏꯕ ꯉꯁꯤꯁꯦ ꯀꯨꯏꯅ ꯂꯨꯖꯕ ꯑꯗꯨ
ꯅꯪ ꯅꯠꯇꯣꯝ ꯂꯩꯕ꯭ꯔꯥ
ꯂꯩꯌꯦ ꯏ ꯕ꯭ꯂꯣꯛꯇ ꯆꯠꯂꯨꯔꯦ ꯀꯥꯠ ꯂꯧꯕ ꯑꯉꯥꯡ ꯑꯃꯒꯤ ꯑꯗꯨꯗꯨꯒ ꯑꯥ ꯏ ꯂꯣꯛꯇꯩ ꯊꯣꯛꯂꯛꯑꯒ ꯑꯃꯨꯛ ꯑꯥꯗ ꯑꯃ ꯑꯥ ꯑ ꯉꯁꯥꯏꯒꯤ ꯀꯩꯅꯣꯗ ꯀꯩꯊꯦꯜ ꯃꯆꯥ ꯑꯃ ꯂꯩꯕꯗꯣ
ꯎꯝ
ꯑꯗꯨꯗ ꯀꯩꯅꯣ ꯇꯧꯔꯨꯕ ꯀꯔꯤ ꯍꯥꯏꯅꯤ ꯉꯔꯥꯡ ꯅꯍꯥꯟ ꯏꯕꯥꯅꯤꯅ ꯂꯩꯔꯛꯄ ꯐꯤꯔꯣꯟꯜꯗꯣ
ꯎꯝ
ꯑꯗꯨꯗꯣ ꯁꯦꯝꯗꯣꯛꯄꯩ ꯊꯤꯜꯂꯨꯔꯦ
ꯑꯦ ꯃꯅꯨꯡꯒꯤꯗꯨꯔꯥ ꯑꯗꯨ ꯐ ꯄꯨꯔꯤ ꯇꯤꯟꯗꯨꯗꯤꯦ ꯇꯨꯍꯕ
ꯇꯨꯗ꯭ꯔꯤꯗ ꯄꯩꯁꯥ ꯂꯩꯇ꯭ꯔꯤ ꯑꯗꯨ ꯇꯨꯕ ꯌꯥꯈꯤꯔꯣꯏ
ꯑꯩ ꯁꯨꯗ꯭ꯔꯤꯕꯦꯝꯃ ꯏꯁꯤꯡ ꯌꯥꯝ ꯇꯥꯡꯉꯤꯅꯦ ꯑꯩꯁꯤꯗ
ꯀꯩꯒꯤ ꯇꯣꯇꯤꯒꯤꯗꯨꯣ ꯂꯥꯛꯇ꯭ꯔꯕꯣ
ꯇꯣꯠꯇꯤ ꯅꯠꯇꯦ ꯇꯨꯔꯦꯟ ꯏꯁꯤꯡꯗꯨ ꯅꯥꯏꯕ
ꯑꯝ
ꯑꯗꯨꯗꯨꯗꯒꯤꯟꯈ꯭ꯔꯦ ꯑꯗꯨꯒ ꯑꯩꯕꯨꯔꯤꯠ ꯀꯥꯎꯔꯝꯃꯦꯅꯦ ꯅꯪꯕꯨ ꯉꯔꯥꯡ ꯀꯥꯎꯔꯝꯕ꯭ꯔꯥ ꯑꯃ ꯌꯥꯂꯝꯕ꯭ꯔꯥ
ꯇꯤꯁꯥꯔꯠ ꯑꯃ
ꯎꯝ ꯂꯥꯛꯄ ꯂꯧꯔꯒꯦ
ꯁꯣꯔ ꯍꯣꯟꯗꯣꯛ ꯑꯣꯞꯄꯗ ꯉꯥꯏꯔꯤ ꯍꯧꯖꯤꯛꯇ ꯑꯗꯨꯒ
ꯅꯃꯥꯟꯅꯕꯤ ꯀꯥꯏꯖꯒꯤꯕ
ꯏꯃꯥꯟꯅꯕꯤ ꯃꯥꯒꯤ ꯀꯩꯅꯣꯗ ꯉ ꯐꯥꯏꯅꯦꯜ ꯇꯤꯆꯤꯡ ꯇꯥꯏꯌꯦ ꯑꯔꯣꯏꯕ
ꯎꯝ
ꯑꯗꯨ ꯆꯠꯈꯤ
ꯁꯥꯕ꯭ꯔꯥ ꯑꯩ ꯁꯤꯒꯦ ꯇꯧꯔꯦ ꯁꯥꯕꯅ
ꯑ ꯅꯪꯀꯥꯗꯣ ꯆꯔꯝꯒꯅꯤꯍ‌ꯦ
ꯃ ꯃꯨꯠꯈ꯭ꯔꯦ ꯃꯩ ꯂꯥꯏꯗꯤ ꯈꯔ ꯐꯕꯅꯦꯕ
ꯎꯝ ꯊꯣꯡꯅꯥꯎ ꯍꯥꯡꯒꯗꯣꯛꯎ ꯀꯩꯅꯣ
ꯅꯨꯡꯁꯥ ꯌꯛ ꯂꯥꯎꯕꯤꯗꯣ ꯀꯅꯥꯥꯎꯅ ꯄꯥꯏꯁꯤꯜꯂꯛꯄꯤꯗꯣ
ꯎꯝ
ꯎꯝ ꯉꯔꯥꯡꯗꯤ ꯂ‌ꯦꯞꯄꯤꯕꫭ ꯕꯨꯁꯇꫭ ꯑꯩ
ꯑ
ꯌꯦꯛꯄꯒ ꯀꯩꯅꯣꯐꯧ ꯇꯣꯡꯉꯦ ꯊꯧꯒ꯭ꯋꯥ ꯂꯩꯔꯝꯗꯥꯏꯐꯥꯎ ꯇꯣꯡꯉꯦ
ꯎꯝ
ꯀꯥꯔꯦ ꯈꯣꯡ ꯀꯩꯅꯣꯝ ꯇꯧꯔꯗꯤ
ꯁꯋꯥꯏꯌꯦ ꯋꯥꯌꯦ
ꯉꯔꯥꯡꯒꯤ ꯌꯦꯟ ꯊꯣꯡꯕꯗꯨ ꯊꯥꯎ ꯌꯥꯎꯗꯅ ꯊꯣꯡꯕ꯭ꯔꯥꯅ ꯍꯪꯉꯛꯏꯕ
ꯀꯅꯥꯅ
ꯃꯥꯂ‌ꯦꯝꯉꯥꯟꯕꯤꯅ
ꯀꯩꯗꯧꯋꯦꯕ
ꯃꯥꯏ ꯊꯥꯎꯗꯣ ꯃꯥꯏ ꯊꯥꯎ ꯑꯍꯟꯕ ꯑꯃ ꯂꯩꯌꯦ
ꯑ
ꯍꯖ ꯊꯥꯎꯗ ꯑꯃꯗ ꯃꯥꯗꯤ ꯑꯩꯈꯣꯏꯅ ꯍꯩꯈꯤꯕꯗꯣ ꯈꯪꯉꯝꯃꯔꯣꯏꯕ ꯈꯖꯤꯤꯈꯛ ꯌꯥꯎꯔꯝꯃꯅꯤꯗꯅ
ꯑ
ꯈꯤꯇꯪ ꯌꯥꯎꯕ ꯑꯗꯨ ꯑꯃꯨꯛ ꯍꯥꯏꯗꯃꯤꯅꯗꯩꯕ ꯌꯥꯝ ꯍꯩꯅ ꯊꯣꯡꯉꯝꯃꯤꯑ ꯅꯪꯅ ꯌꯥꯝꯁꯨ ꯍꯥꯎꯋꯦ ꯆꯥꯔꯛꯄꯅꯦ
ꯍ ꯑꯦ ꯑꯗꯨ ꯍꯥꯏꯔꯒ ꯑꯗꯨꯒꯤ ꯃꯇꯥꯡꯗ ꯑꯩꯉꯣꯟꯗ ꯈꯔꯗꯤ ꯍꯥꯏꯕ ꯌꯥꯏ ꯑꯦꯛꯖꯥꯝꯗꯨꯒꯤ ꯃꯇꯥꯡꯗ ꯆꯍꯤ ꯑꯃꯗ ꯀꯌꯥꯔꯛ ꯊꯥꯕ ꯈꯣꯠꯄꯗꯣ
ꯀꯔꯝꯕ ꯖꯥꯝ ꯀꯩꯅꯣꯗꯨꯒꯤꯔꯣ
ꯎꯝ
ꯆꯍꯤ ꯑꯃꯗ ꯍꯥꯏꯁꯦ ꯇꯥꯏꯌꯔ ꯋꯥꯟ ꯇꯥꯏꯌꯔ ꯇꯨ ꯂꯩꯗꯣꯏꯅꯦꯕ
ꯎꯝ
ꯇꯥꯏ ꯋꯥꯟꯗꯨꯅ ꯈꯔ ꯑꯗꯨꯝ
ꯇꯌꯔ ꯋꯥꯟ ꯇꯌꯔ ꯋꯥꯟꯗꯨꯗꯤ ꯇꯌꯔ ꯇꯨꯗꯨꯗꯤ ꯇꯤꯌꯔ ꯋꯥꯟ ꯐꯥꯎꯕ ꯃꯤꯅ ꯊꯥꯗꯧꯅ
ꯍꯣꯏ ꯍꯣꯏ ꯑꯗꯨꯃꯥꯏꯅ ꯑꯗꯨꯃꯥꯏꯅ ꯑꯣꯒꯁꯇ ꯊꯥꯔꯤꯁꯦ
ꯑ
ꯊꯥꯔꯁꯤꯗꯤ ꯃꯣꯏ ꯃꯔꯛ ꯊꯣꯛꯂꯛꯑꯅꯤꯗꯅ ꯑꯗꯨꯗꯨꯒ ꯀ꯭ꯋꯥꯐ ꯏꯐꯥꯏ ꯑꯣꯏꯕ ꯃꯤꯗꯨꯣ ꯑꯃꯨꯛ ꯃꯇꯝ ꯂꯦꯞꯄꯒ ꯀꯩꯅꯣꯝ ꯃꯊꯪ ꯍꯟꯗꯛꯑꯒꯁꯨ ꯁꯥꯔꯒ ꯃꯊꯪ ꯗꯤꯁꯦꯝꯕꯔ ꯅꯠꯇ꯭ꯔꯒ ꯀꯩꯅꯋꯥ ꯍꯥꯏ ꯑꯗꯨꯃꯥꯏꯅ ꯊꯗꯑꯒ ꯑꯗꯨꯝ ꯊꯥꯍꯨꯝ ꯃꯩꯗꯤ ꯑꯗꯨꯝ ꯒꯦꯞ ꯂꯩꯕꯅꯦ ꯃꯣꯏꯗꯣ
ꯎꯝ ꯆꯍꯤ ꯆꯍꯤ ꯑꯃꯗ ꯑꯃꯨꯛꯇꯪꯒꯤ ꯈꯧꯋꯥ ꯈꯛꯇꯅꯤꯅꯦ ꯑꯗꯨꯗꯤ
ꯃꯥꯅꯦ ꯑꯗꯨ ꯁꯤ ꯂꯣꯏꯔꯒꯅꯦ
ꯑꯥ
ꯀꯩꯅꯣꯁꯨ ꯐꯩꯔ ꯀꯩꯅꯣ ꯑꯦꯝ ꯇꯗꯤ ꯑꯦꯁꯇꯣ ꯍꯥꯏꯗꯤ ꯑꯦꯝ ꯇꯤꯁꯇꯤ ꯇꯦꯟ ꯄꯥꯁꯀꯤꯅꯤꯗꯅ
ꯎꯝ
ꯑꯗꯨ ꯇꯦꯟ ꯄꯥꯁꯇꯗꯤ ꯑꯗꯨꯝ ꯈꯔꯁꯨ ꯂꯥꯏꯔꯛꯀꯅꯤ ꯂꯥꯏꯔꯛꯀꯅꯤ ꯍꯥꯏꯗꯤ ꯍꯧꯖꯤꯛ ꯈꯥꯗꯣꯏꯗꯨ ꯍꯥꯏꯔꯦ
ꯑꯥ
ꯎ ꯑꯗꯨꯗꯤ ꯍꯧꯗꯤꯞ ꯑꯃꯗ ꯑꯦꯛꯖꯥꯝꯣꯏꯈꯤꯕꯗ ꯉꯥꯏꯔꯝꯅꯦ ꯑꯦꯛꯖꯥꯝ ꯂꯣꯏꯈꯤꯕ ꯍꯥꯏꯗꯤ ꯍꯥꯏꯗꯣꯛꯈꯤꯕꯗ ꯉꯥꯏꯔꯝꯅꯦꯕ
ꯎꯝ ꯑꯗꯨꯗꯣ ꯊꯥꯕ ꯀꯩꯅꯣ ꯇꯧꯕ꯭ꯔ ꯎꯝ ꯃꯥꯔꯁꯦ ꯃꯥꯔꯛ ꯀꯌꯥ ꯍꯪꯒꯦ ꯀꯌꯥ ꯑꯣꯏꯒꯦꯕ ꯇꯣꯇꯦꯜ ꯃꯥꯔꯛꯁꯦ
ꯃꯥ ꯆꯍꯨꯝ ꯋꯥꯣꯏꯀꯣ ꯁꯕꯖꯦꯛ ꯏꯪꯂꯤꯁꯅꯦ ꯃꯥ ꯍꯧꯖꯤꯛꯇꯤ ꯀꯩꯅꯣ ꯑꯣꯏꯅ ꯊꯣꯛꯑꯕꯅꯦꯕ ꯍꯥꯟꯅꯗꯤ ꯄꯨꯜꯂꯞꯀꯤ ꯑꯣꯏꯅ ꯃꯤꯜꯂꯦꯔ꯭ꯔꯥ ꯍꯥꯏꯗꯤ ꯏꯪꯂꯤꯁ ꯄꯨꯂ ꯄꯨꯑ ꯑꯣꯏꯗꯣ ꯍꯧꯖꯤꯛꯇꯤ ꯇ꯭ꯋꯦꯟꯇꯤ ꯐꯥꯏꯚ ꯃꯤꯅꯠꯁ ꯐꯛ ꯑꯣꯏꯔꯗꯣꯏꯅꯦꯕ ꯄꯦꯄꯔ ꯑꯃꯒꯤ
ꯑꯥ
ꯔ ꯏꯪꯂꯤꯁ ꯃꯦꯊꯅꯦ
ꯑꯥ
ꯕꯤ ꯄꯕꯤ ꯑꯦꯁꯅꯦ ꯔꯤꯖꯅꯤꯡꯅꯦ ꯃꯥ ꯑꯣꯅꯤ
ꯎꯝ
ꯑꯗꯨꯗꯗꯤ ꯀꯌꯥꯅꯣꯣ ꯍꯧꯖꯤꯛ ꯐꯗ ꯑꯣꯏꯔꯝꯅꯤ
ꯎꯝ
ꯑꯣ
ꯀꯌꯥ ꯐꯪꯗꯧꯕ
ꯊꯣꯛꯂꯛꯀꯅꯤꯕ ꯑꯦ ꯁꯤꯅꯕꯨꯗꯤ ꯈꯔ ꯅꯦꯝꯒꯅꯤꯕꯀꯣ
ꯎꯝ
ꯋꯥ ꯍꯟꯗ꯭ꯔꯦꯠꯀ ꯊꯥꯔꯇꯤ ꯐꯪꯉꯦ ꯍꯥꯏ ꯋꯥ ꯍꯟꯗ꯭ꯔꯦꯠ
ꯑꯗꯨꯗꯣ ꯌꯥꯝ ꯍꯣꯠꯅꯕ ꯅꯦꯒꯦꯇꯤꯕ ꯂꯩꯇꯕ꯭ꯔꯥ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
ꯂꯩꯌꯦ ꯑꯁ
ꯃꯥꯅꯤꯅꯦꯕꯀꯣ ꯀꯩꯅꯣ ꯑꯣꯏꯗꯣꯏꯕ ꯃꯥ ꯆꯅꯤ ꯑꯣꯏꯔꯅꯦꯕ ꯄꯨꯜꯂꯞꯇ ꯀꯣꯏꯁꯟ ꯀꯨꯟ ꯃꯉꯥ ꯀꯨꯟ ꯃꯉꯥ ꯑꯣꯏꯗꯣꯏꯔꯤꯕ
ꯑꯥ
ꯑꯗꯣꯤꯐꯇꯤꯟ ꯃꯤꯅꯤꯠꯇꯨ ꯈꯛꯀꯅꯤ ꯐꯤꯞꯇꯤꯟ ꯃꯤꯅꯤꯠ ꯑꯃꯃꯝꯗ ꯄꯦꯄꯔ ꯑꯃꯒꯤ ꯌꯥꯝꯗ ꯍꯟꯗꯛꯇꯤ ꯈꯔꯗꯤ ꯋꯥꯏꯕ ꯍꯥꯏꯗꯤ ꯃꯤꯗꯨ ꯃꯌꯥꯝ ꯍꯩꯅꯕ ꯌꯥꯎꯔꯛꯂꯦꯗꯅ ꯍꯧꯖꯤꯛꯇꯤ ꯑꯗꯨꯗꯨꯒꯤ ꯃꯣꯏꯗꯨ ꯋꯥꯡꯈ ꯐꯔꯩꯂꯛꯏꯅꯦꯕꯥ ꯁꯤꯁꯦ ꯍꯥꯟꯅꯗꯤ ꯁꯤꯛꯁꯇꯤ ꯃꯤꯅꯠꯁꯦ ꯀꯩꯅꯣ ꯑꯣꯏꯔꯝꯃꯤꯅꯦꯕꯥ꯫ ꯂꯞꯁꯤꯒꯦ ꯍꯥꯏꯗꯤ ꯑꯩꯈꯣꯏꯅ ꯏꯪꯂꯤꯁ ꯈꯛꯇꯪ ꯊ ꯀꯩ ꯍꯥꯏꯔꯗꯤ ꯊꯠꯄꯁꯨ ꯌꯥꯔꯔꯣꯏꯕ ꯁꯦꯛꯁꯟꯁꯦ ꯑꯃꯃꯝ ꯂꯣꯏꯔꯒ ꯇꯧꯔꯗꯣꯏꯕꯥ꯫
ꯎꯝꯝ
ꯁꯤꯁꯦ ꯑꯗꯨꯝ ꯊꯥꯕꯥ ꯌꯥꯅꯤꯅꯦ꯫ ꯑꯣꯥꯑꫭ
ꯍꯥꯥ ꯍꯣꯏ ꯑꯗꯨꯅꯦ ꯑꯩꯁꯨ ꯈꯜꯂꯤꯕꯥ꯫ ꯃꯥ ꯑꯗꯨꯝ ꯑꯗꯨꯋꯥꯏꯗ ꯊꯕꯛꯇꯣ ꯇꯧ ꯂꯩꯕꯗꯤ ꯌꯥꯔꯣꯏꯗꯅꯥ
ꯎꯝꯝ ꯎꯝꯝ
ꯑꯗꯗꯨꯒꯤ
ꯑꯦꯝ ꯇꯤ ꯑꯦꯁ ꯁꯤ ꯍꯟꯗꯛ ꯊꯇꯤꯟꯍꯧꯗ꯭ꯔꯕꯅꯤꯅꯅꯦ ꯑꯦꯝ ꯇꯤ ꯑꯦꯁꯇꯣ ꯑꯩ ꯑꯗꯨꯁꯨ ꯊꯥꯖꯟꯅꯤꯡꯕ ꯑꯗꯨꯗ ꯍꯥꯏꯔꯛꯀꯦ ꯑꯝꯇꯦꯛꯁꯇꯨꯁꯨ ꯃꯥ ꯊꯥꯍꯜꯂꯒ ꯑꯗꯨꯝ ꯀꯣꯆꯤꯡꯗꯣ ꯑꯃꯥ ꯐꯥꯎꯟꯗꯦꯁꯟ ꯀꯣꯔꯁꯇꫭ
ꯑꯣꯟꯂꯥꯏꯟꯗꯥ ꯑꯣꯏꯅꯥ ꯌꯥꯎꯍꯜꯂꯒꯦ
ꯌꯥꯎꯍꯜꯂꯣ ꯃꯣꯏꯒꯤ ꯍꯧꯖꯤꯛꯀꯤ ꯑꯗꯨꯝ ꯃꯅꯤꯄꯨꯔꯤꯒꯤꯗꯨꯁꯨ ꯃꯅꯤꯄꯨꯔꯒꯤꯗꯨꯁꯨ ꯑꯗꯨꯝ ꯑꯣꯟꯂꯥꯏꯟꯗꯥ ꯊꯣꯛꯑꯦꯗꯅꯥꯀꯣ
ꯎꯝꯝ
ꯚꯤꯖꯟꯅ ꯚꯤꯖꯟꯗꯨ ꯅꯠꯇ꯭ꯔꯁꯨ ꯑꯗꯨꯝ ꯄ꯭ꯔꯣ ꯑꯌꯦꯛꯇꯤꯞ ꯂꯩꯔꯤꯗꯅ ꯏꯕꯦꯝꯍꯜꯒꯨꯝꯕꯥ
ꯄꯩꯁꯥ ꯆꯥꯎꯔꯝꯒꯅꯤ ꯃꯣꯒꯤꯗꯤ
ꯄꯩꯁꯁꯡꯥ ꯆꯥꯎꯔꯛꯑꯅꯤ ꯑꯗꯨ ꯐꯥꯎꯟꯗꯦꯁꯟꯒꯤꯗꯤ ꯈꯔ ꯈꯔ ꯍꯟꯊꯔꯝꯅꯤꯕ ꯍꯥꯏꯗꯤ ꯇꯣꯉꯥꯟꯅ ꯑꯃꯗ ꯅꯠꯇꯕꯅꯤꯅꯀꯣ ꯐꯥꯎꯟꯗꯦꯁꯟꯒꯤ ꯍꯥꯏꯁꯤꯗꯤ ꯄꯨꯜꯂꯞ ꯀꯤ ꯇꯝꯂꯀꯥꯗꯣꯏꯅꯤ ꯗꯅ ꯕꯦꯡꯀꯤꯡꯒꯤ ꯑꯣꯏꯔꯣ ꯑꯃꯒꯤ ꯑꯣꯏꯔꯣ
ꯑꯗꯣ ꯑꯩ ꯀꯩꯅꯣꯝ ꯍꯥꯏꯒꯦꯕꯥ ꯑꯦꯛꯖꯥꯝ ꯊꯥꯕꯁꯦ ꯊꯥꯅꯤꯅ ꯊꯥꯔꯗꯤ ꯑꯃꯈꯛꯇꯪꯗ ꯐꯖꯅꯥ ꯊꯥꯍꯟꯒꯦ ꯇꯧꯕꯥ
ꯎꯝ ꯑꯗꯨ ꯐꯥꯎꯟꯗꯦꯁꯟꯗꯨ ꯌꯥꯎꯗ꯭ꯔꯗꯤꯅꯦ ꯂꯥꯏꯔꯤꯛ ꯑꯃꯗꯨ ꯆꯪꯁꯤꯟꯕꯥꯗꯨ ꯋꯥꯗꯧꯔꯥ ꯍꯥꯏꯔꯤꯕ ꯍꯥꯏꯗꯤ ꯐꯥꯎꯟꯗꯦꯁꯟꯗꯣ ꯍꯥꯟꯅ ꯇꯧꯔꯁꯤꯅ ꯑꯗꯨꯅꯥ
ꯎꯝꯝ
ꯎꯝ ꯌꯥꯏ ꯑꯗꯨꯝ ꯑꯃꯗ ꯌꯧꯍꯜꯂꯁꯨ ꯃꯣꯔꯦꯝꯉꯥꯟꯕꯤ ꯍꯪꯉꯒ ꯑꯗꯨꯝ ꯌꯥꯕꯨꯗꯤ ꯌꯥꯅꯤ
ꯑꯥꯑꫭ ꯎ ꯎ
ꯎꯝ ꯀꯔꯤ ꯍꯟꯁꯥꯡ ꯆꯥꯔꯕꯥ ꯅꯪ
ꯏꯟꯁꯥꯡꯒꯥ ꯊꯣꯡꯗ꯭ꯔꯦ ꯆꯥꯛꯇ ꯏꯁꯀ꯭ꯋꯥꯁ ꯉꯥꯟꯖꯤꯟꯜꯂꯦ ꯃꯣꯔꯣꯛꯀꯥ ꯉꯥꯔꯤꯒꯥ ꯉꯥꯜꯂꯦ ꯑꯗꯨ ꯑꯗꯨꯒꯥ ꯑꯩ ꯍꯧꯖꯤꯛ ꯊꯣꯛꯄꯗꯥ ꯌꯦꯔꯨꯝ ꯂꯩꯔꯛꯑꯦ ꯑꯗꯨ ꯌꯦꯔꯨꯝꯗꯨꯒ ꯆꯥꯔꯦ
ꯅꯣꯏ ꯏꯁꯤꯡ ꯇꯥꯗꯕꯥ ꯌꯥꯝ ꯍꯥꯏꯅꯩꯗꯨ ꯇꯥꯗꯕ꯭ꯔꯣ
ꯇꯥꯏꯌꯦꯗꯥ ꯑꯩꯈꯣꯏ ꯃꯈꯥꯗꯤ ꯑꯗꯣ ꯌꯥꯝ ꯄꯤꯛꯅ ꯉꯔꯥꯡ ꯏꯁꯤꯡꯗꯣ ꯐꯨꯜ ꯊꯜꯍꯧꯗꯦꯕꯥ꯫ ꯀ꯭ꯊꯟꯕꯨꯗ ꯊꯜꯂꯛꯑ°ꯕꯥ ꯑꯗꯨ ꯃꯔꯥꯡ ꯀꯥꯏꯗꯕꯗꯣ ꯑꯗꯣ ꯉꯁꯤ ꯑꯌꯨꯛꯇꯥ ꯂꯥꯛꯑꯦ ꯏꯁꯤꯡꯗꯣ
ꯎꯝꯝ ꯎꯝ ꯎ ꯀꯥꯡꯅ ꯁꯤꯔ°ꯗꯥ
ꯑꯗꯨꯗꯒꯤ ꯑꯩ ꯉꯁꯤ
ꯅꯪ ꯇꯨꯏꯁꯟ ꯆꯠꯂꯨꯕ꯭ꯔꯣ
ꯆꯠꯂꯨꯌꯦꯗꯥ ꯀꯩꯅꯣ ꯇꯧꯕ꯭ꯔꯣ ꯑꯥꯑꯥ ꯅꯪ ꯉꯔꯥꯡ ꯄꯨꯡ ꯀꯌꯥꯗꯥ ꯌꯧꯕꯥ
ꯄꯨꯡꯡꯡ ꯃꯈꫭꯏꯅꯥ ꯍꯥꯏꯔꯛꯄꯗꯨꯕꯨ ꯄꯨꯡ ꯀꯌꯥꯗꯅꯣ ꯄꯨꯡ ꯃꯉꯥ ꯌꯧꯔꯝꯅꯤ
ꯎꯝꯝꯝ ꯋꯥꯔꯝꯒꯅꯤ ꯌꯨꯝꯗ ꯍꯥꯏꯖꯤꯟꯕꯗꯨꯗꯤ ꯀꯅꯥꯅ ꯂꯥꯛꯄ
ꯏꯈꯣ
ꯍ ꯅꯪ ꯁꯦꯝ꯭ꯌꯥꯝꯁꯥꯏꯗ
ꯊꯥꯏꯕꯦꯝ ꯃꯅꯤ ꯇꯔꯥꯏꯐꯪꯗꯣ ꯉꯥꯛ ꯁꯤꯒꯦ ꯇꯧꯕꯅꯦ
ꯊꯣꯡ ꯑꯅꯤꯃ ꯍꯥꯡꯇꯣꯛꯑꯗꯤ ꯐꯩꯌꯦꯕ ꯊꯣꯡꯒꯩꯅ ꯇꯧꯗ꯭ꯔꯗꯤ ꯅꯨꯡꯉꯥꯏꯇꯦꯕ ꯑꯗꯨꯗꯨꯒꯤꯅꯤ ꯎꯝ